ꯇꯥꯔꯥꯕꯨ ꯑꯣ ꯋꯥꯀꯟꯅ ꯉꯥꯏ ꯑꯗꯨꯒ ꯀꯣꯜ ꯇꯠꯂꯃꯤꯅꯦ
ꯍꯥꯏꯔꯛꯑꯣ ꯋꯥꯔꯤ ꯃꯈꯥ ꯇꯥꯔꯛꯑꯣ ꯇꯥꯒꯦ꯫
ꯋꯥꯔꯤ ꯃꯈꯥ ꯇꯥꯔꯛꯑꯣꯕꯀꯣ ꯐꯔꯦꯅꯦ ꯑꯥ꯫ ꯀꯩ ꯃꯇꯥꯡꯅꯣ ꯑꯩ ꯉꯥꯡꯉꯤꯗꯣ ꯂꯥꯏ ꯌꯦꯛꯄꯒꯤ ꯃꯇꯥꯡ ꯅꯠꯇ꯭ꯔꯥ꯫
ꯎꯝ꯫
ꯍꯣꯏ ꯃꯤꯅ ꯂꯥꯟꯅ ꯂꯣꯏ ꯎꯅꯕꯗꯣ ꯍꯥꯏꯗꯤ ꯂꯥꯏ ꯌꯦꯛꯄ ꯍꯥꯏꯔꯒ꯫ ꯑ ꯄꯣꯠ ꯑꯃ ꯃꯥꯟꯅ ꯌꯦꯛꯄ ꯈꯛꯇꯪ ꯑꯣꯏꯅ ꯎꯏꯌꯦꯕ꯫ ꯑꯗꯨ ꯅꯠꯇꯦꯕꯀꯣ ꯑꯁꯦꯡꯕꯗꯗꯤ꯫ ꯑꯗꯨꯁꯨ ꯄꯥꯔꯠ ꯑꯃꯅꯦꯕꯀꯣ꯫ ꯑꯗꯨꯒ꯫ ꯍꯣꯏ ꯂꯥꯏ ꯌꯦꯛꯄꯗꯗꯤ ꯑꯩꯈꯣꯏꯁꯨ ꯑꯩꯅꯁꯨ ꯈ ꯈꯜꯂꯝꯃꯦꯕ ꯈꯪꯕ꯭ꯔ ꯊꯥꯏꯅ ꯑꯗꯨꯃꯥꯏꯅ ꯇꯝꯗ꯭ꯔꯤꯀꯥꯟꯗ꯫
ꯎꯝ꯫
ꯑꯗꯨꯒ ꯃꯥ ꯃꯅꯨꯡ ꯆꯪꯉꯀꯥꯟꯗꯗꯤ ꯑꯃꯨꯛ ꯃꯥꯏ ꯁꯕꯖꯦꯛ ꯃꯌꯥꯝ ꯑꯃ ꯁꯨꯃꯥꯏꯅ꯫ ꯐꯥꯏꯟ ꯑꯥꯔꯠ ꯆꯪꯉꯀꯥꯟꯗ ꯕ꯭ꯔꯥꯟꯁ ꯃꯌꯥꯝ ꯂꯩꯔꯝꯕꯗꯣ
ꯎꯝ
ꯑꯗꯨ ꯑꯗꯨꯃꯥꯏꯅ ꯃꯌꯥꯝ ꯈꯥꯏꯗꯣꯛꯑ ꯂꯩꯔꯝꯃꯦ ꯍꯥꯏꯗꯤ꯫ ꯑꯦꯄ꯭ꯂꯥꯏ ꯑꯥꯔꯠ ꯍꯥꯏꯕ ꯑꯃ ꯂꯩꯌꯦ ꯄ꯭ꯔꯤꯟ ꯃꯦꯀꯤꯡ꯫ ꯏꯁꯀꯜꯞꯆꯔ ꯄꯦꯟꯇꯤꯡ ꯑꯗꯨꯃꯥꯏꯅ ꯈꯥꯏꯗꯣꯛꯑ ꯂꯩꯌꯦꯕꯀꯣ꯫
ꯑꯣ꯫
ꯑꯗ ꯃꯥꯏ ꯃꯥꯏ ꯂꯥꯏꯟ ꯃꯥꯒꯤ ꯈꯨꯌꯦꯛ ꯏꯁꯇꯥꯏꯜ ꯈꯦꯠꯅꯕ ꯑꯗꯩꯗꯤ ꯑꯃꯨꯛ꯫ ꯍꯧꯖꯤꯛꯀꯥꯟꯗꯤ ꯑꯃꯨꯛ ꯀꯩꯅꯣ ꯁꯨꯝ ꯑꯗꯨꯗ ꯌꯦꯛꯑꯀꯥꯟꯗ ꯁꯨꯝ ꯍꯧꯖꯤꯛꯇꯤ ꯃꯥꯅ ꯌꯦꯛꯄꯁꯤꯗꯤ ꯊꯥꯏꯅꯉꯩꯒꯤꯥ ꯊꯥꯏꯅ ꯏꯔꯥꯗꯩ꯫ ꯃꯥꯅ ꯌꯦꯛꯀꯗꯕ ꯅꯠꯇꯦ ꯍꯥꯏꯗꯤ ꯔꯨꯜꯕꯨꯗꯤ ꯂꯩꯇꯦꯀꯣ꯫
ꯎꯝ꯫
ꯑꯗꯨ ꯑꯣꯏꯇꯥꯔꯒꯁꯨ ꯑꯦꯁꯇ꯭ꯔꯦꯛ ꯀꯥꯔꯠ ꯍꯥꯏꯅ ꯂꯩꯇ꯭ꯔꯣ꯫
ꯎꯝ
ꯍꯥꯏꯗꯤ ꯃꯁꯛ ꯀꯔꯤꯅꯣ ꯈꯪꯗꯕꯤ ꯍꯥꯏꯗꯤ ꯌꯦꯡꯕꯗ ꯈꯪꯗ꯭ꯔꯤꯗꯣ ꯇꯁꯦꯡꯅꯗꯤ ꯁ꯭ꯇꯗꯤ ꯇꯧ ꯋꯥꯠꯄ ꯑꯣꯏꯗꯣꯏꯅꯦꯕꯀꯣ꯫ ꯍꯥꯏꯗꯤ ꯑꯥꯔꯇꯤꯁꯇꯨꯅ ꯐꯣꯡꯗꯣꯛꯏꯗꯣ ꯀꯔꯤꯅꯣ꯫ ꯃꯥꯒ ꯀꯩꯀꯩ ꯊꯦꯡꯅꯔꯛꯏ ꯃꯥꯅ ꯀꯩꯗꯧꯕ ꯌꯦꯛꯂꯛꯏꯅꯣ ꯑꯗꯨꯒꯤ ꯄꯣꯠ꯫ ꯔꯤꯖꯟꯗꯤ ꯂꯩꯔꯤꯅꯦꯕ꯫
ꯎꯝ꯫
ꯑꯗꯨ ꯍꯥꯏꯇꯥꯔꯦꯅꯦ ꯍꯥꯏꯗꯤ꯫ ꯂꯥꯏ ꯌꯦꯛꯄꯁꯦ ꯑꯩꯈꯣꯏꯅ ꯍꯦꯛꯇ ꯃꯥꯟꯅ ꯌꯦꯛꯄꯗꯨ ꯅꯠꯇꯕꯤꯗ꯫ ꯁꯤꯁꯇꯔꯅ ꯑꯣꯏꯔꯣ ꯋꯥꯈꯜ ꯅꯨꯡꯉꯥꯏꯇꯕ ꯄꯣꯠ ꯑꯃ ꯍꯥꯏꯁꯦ꯫ ꯍꯥꯏꯗꯤ ꯋꯥꯈꯜ ꯅꯨꯡꯉꯥꯏꯇꯕꯁꯤ ꯂꯥꯏ ꯑꯃ ꯑꯣꯏꯅ ꯀꯃꯥꯏꯅ ꯕꯤꯖꯨꯋꯦꯜ ꯑꯃ ꯑꯣꯏꯅ ꯄꯨꯊꯣꯔꯛꯀꯅꯤ ꯀꯥꯏꯅ ꯍꯥꯏꯕ ꯃꯑꯣꯡꯗ꯫ ꯃꯇꯝꯗꯗꯤ ꯋꯥꯈꯥꯏ ꯅꯨꯡꯉꯥꯏꯇꯕ ꯍꯥꯏꯁꯦ ꯏꯃꯦꯖ ꯑꯣꯏꯅ ꯂꯩꯕ ꯄꯣꯠ ꯅꯠꯇꯦꯕ
ꯎꯝ꯫
ꯑꯗꯨꯒꯤ ꯏꯃꯣꯁꯟꯗꯣ ꯍꯥꯏꯇꯥꯔꯦꯅꯦ ꯃꯥꯒꯤ ꯏꯃꯣꯁꯟꯗꯣ ꯑꯣꯏꯅ꯫ ꯂꯥꯛꯇꯦ ꯑꯦꯛꯁꯄ꯭ꯂꯦꯟ ꯇꯧꯕ ꯍꯥꯏꯒꯗ꯭ꯔꯥ ꯑꯦꯛꯁꯄꯣꯁ ꯇꯧꯕ ꯍꯥꯏꯗꯣꯏꯔꯥ꯫ ꯄꯨꯊꯣꯔꯛꯄ ꯍꯥꯏꯇꯥꯔꯦꯅꯦ ꯑꯗꯨꯒꯨꯝꯕꯒꯤꯁꯨ꯫ ꯃꯌꯥꯝ ꯑꯃ ꯂꯩ ꯍꯥꯏꯇꯥꯔꯦ꯫
ꯑꯣ꯫
ꯑꯗꯨꯅꯤꯗ꯫
ꯑꯗꯣ ꯍꯧꯖꯤꯛ ꯅꯪꯅ ꯍꯥꯏꯕꯁꯦ ꯏꯁꯀꯜꯆꯔꯒꯤꯁꯨ ꯂꯩꯔꯦ ꯄꯦꯟꯇꯤꯡꯒꯤꯁꯨ ꯂꯩꯔꯦ ꯑꯗꯨꯃꯥꯏꯅ ꯑ꯫ ꯃꯈꯜ ꯃꯔꯤ ꯑꯍꯨꯝ ꯑꯍꯨꯝ ꯃꯔꯤꯒꯨꯝꯕ ꯂꯩꯔꯦꯕꯀꯣ꯫ ꯑꯗꯣ ꯅꯪꯅ ꯇꯧꯕꯁꯤꯗꯤ ꯀꯔꯝꯕ ꯑꯣꯏꯗꯣꯏꯅꯣ ꯍꯥꯏꯕꯗꯤ ꯑꯗꯨꯝ
ꯄꯦꯟꯇꯤꯡꯗ ꯇꯧꯋꯦ ꯑꯩꯈꯣꯏ ꯀꯩꯅꯣ ꯇꯧꯔꯑꯦ ꯕꯦꯠꯆꯂꯔ ꯍꯥꯏꯇꯥꯔꯦꯅꯦ ꯕꯦꯁꯤꯛ ꯍꯧꯕꯒꯗꯤ ꯕꯦꯁꯤꯛ ꯂꯣꯏ ꯇꯝꯅꯦꯕꯀꯣ
ꯎꯝ
ꯍꯥꯏꯗꯤ ꯏꯁꯀꯞꯆꯔꯁꯨ ꯁꯥꯅꯤ ꯑꯗꯨꯃꯁꯨ ꯂꯣꯏ ꯇꯧꯅꯦꯕ ꯇꯁ ꯂꯣꯏ ꯇꯧꯅꯦꯕ
ꯎꯝ
ꯑꯗꯨꯒ ꯏꯁꯄꯤꯁꯦꯂꯥꯏꯖꯦꯁꯟ ꯑꯃꯃꯝ ꯂꯧꯗꯣꯏꯅꯦꯕ ꯑꯩꯒꯤ ꯑꯣꯏꯕ ꯇꯣꯉꯥꯟꯕ ꯑꯃꯃꯝ ꯈꯟꯖꯔꯒ
ꯎꯝ
ꯑꯗꯨꯒ ꯑꯗꯨꯗ ꯆꯠꯇꯣꯔꯤꯕ ꯈꯟꯕ ꯈꯜꯂ ꯃꯇꯨꯡꯗ ꯑꯗꯨꯁꯨ ꯃꯥꯒꯤ ꯃꯥ ꯋꯥꯡꯕ ꯋꯥꯡꯗꯕ ꯈꯟꯗꯣꯛ ꯈꯟꯖꯤꯟ ꯑꯗꯨꯃꯥꯏꯅ ꯂꯩꯔꯤꯅꯤ
ꯎꯝ
ꯑꯗꯩ ꯊꯤꯌꯔꯤꯁꯨ ꯌꯥꯎꯋꯦ ꯑꯩꯈꯣꯏꯅ ꯂꯥꯏ ꯌꯦꯛꯄ ꯍꯥꯏꯔꯒ ꯂꯥꯏ ꯌꯦꯛꯄ ꯈꯛꯇꯪ ꯑꯗꯨꯝ ꯀꯣꯌꯦꯛꯇ ꯌꯦꯛꯑ ꯂꯩꯕ ꯅꯠꯇꯦꯕ ꯍꯥꯏꯗꯤ ꯃꯥꯒꯤꯁꯨ ꯍꯤꯁꯇ꯭ꯔꯤ ꯂꯩꯔꯤ ꯊꯥꯏꯅꯉꯩꯗꯒꯤ ꯌꯦꯛꯂꯛꯄ ꯏꯁꯇꯥꯏꯜ ꯑꯗꯩꯗꯤ ꯍꯥꯏꯗꯤ ꯑꯦꯁꯇꯦꯇꯤꯛ ꯇꯝꯃꯦꯕꯀꯣ
ꯎꯝ
ꯍꯥꯏꯗꯤ ꯐꯖꯕꯁꯤ ꯀꯔꯤꯅꯣ ꯍꯥꯏꯗꯤ ꯐꯖꯕ ꯀꯃꯥꯏꯅ ꯍꯥꯏꯗꯤ ꯑꯗ ꯌꯦꯛꯄꯗꯅ ꯀꯃꯥꯏꯅ ꯄꯣꯠꯁꯦ ꯐꯖ ꯊꯣꯛꯍꯟꯗꯣꯏꯅ ꯑꯊꯤꯕ ꯄꯣꯠꯁꯦ ꯌꯥꯝ ꯐꯖꯅ ꯎꯗꯣꯏꯅꯦꯕ ꯂꯥꯏ ꯑꯃ ꯌꯦꯛꯂꯛ ꯄ ꯃꯇꯝꯗꯗꯤ
ꯎꯝ
ꯑꯊꯤꯕ ꯄꯣꯠꯁꯦ ꯊꯤꯅ ꯌꯦꯛꯄꯗꯣ ꯑꯩꯈꯣꯏꯅ ꯃꯐꯝ ꯃꯇꯝ ꯃꯐꯝ ꯆꯥꯅ ꯊꯝ ꯇꯥꯔꯒꯗꯤ ꯄꯣꯠꯁꯦ ꯂꯣꯏ ꯐꯖꯩꯌꯦꯕ
ꯎꯝ
ꯑꯗꯨꯒꯤ ꯑꯗꯨꯒꯨꯝꯕ ꯃꯌꯥꯝ ꯑꯃ ꯍꯥꯏꯇꯥꯔꯦꯅꯦ
ꯎꯝ
ꯕꯤꯖꯨꯋꯦꯜ ꯑꯥꯔꯠꯅꯤꯗꯅ ꯁꯤꯗꯗꯤ ꯕꯤꯖꯨꯋꯦꯜ ꯃꯤꯠꯀꯤ ꯀꯨꯝꯍꯩꯅꯦꯕ
ꯎꯝ
ꯑꯗꯨꯒꯤ ꯃꯤꯨꯠꯀꯤ ꯀꯨꯝꯍꯩꯁꯤꯗ ꯑꯩꯈꯣꯏꯅ ꯌꯥꯎꯕꯅꯤꯗ
ꯎꯝ ꯑꯗꯣ ꯄꯤꯁꯥꯒꯨꯝꯕꯗꯤ ꯌꯥꯝ ꯆꯪꯕ꯭ꯔꯥ ꯁꯤꯒꯨꯝꯕ ꯇꯧꯕꯁꯦ
ꯎꯝ ꯄꯩꯁꯥ ꯆꯪꯕ ꯍꯥꯏꯁꯦ ꯀꯩꯅꯣꯗ ꯑꯩꯈꯣꯏꯒꯤ ꯃꯦꯇꯔꯤꯌꯦꯜ ꯂꯩꯕꯒꯨꯝꯕꯗ ꯈꯔ ꯆꯪꯒꯔꯅꯤ ꯍꯥꯏꯗꯤ ꯑꯩꯅ ꯌꯦꯛꯇꯣꯏꯗꯣ ꯊꯥꯏꯅ ꯍꯥꯏꯗꯤ ꯄꯦꯄꯔ ꯑꯃꯗ ꯍꯦꯛꯇ ꯌꯦꯛꯁꯤꯟꯕꯗꯨ ꯎꯝ ꯌꯥꯏ ꯍꯣꯏ ꯌꯦꯛꯄꯕꯨꯗꯤ ꯑꯗꯨ ꯑꯩꯅ ꯌꯦꯛꯏ ꯄꯣꯠꯇꯣ ꯂꯣꯡ ꯇꯥꯔꯝ ꯑꯣꯏꯅ ꯊꯝꯅꯤꯡꯉꯛ ꯇꯥꯔꯒꯗꯤ ꯌꯥꯔꯛꯑꯣꯏꯕ
ꯎꯝ
ꯍꯥꯏꯗꯤ ꯃꯥꯒꯤ ꯄꯦꯄꯔ ꯀ꯭ꯋꯥꯂꯤꯇꯤ ꯄꯦꯄꯔꯗ ꯌꯦꯛ ꯇꯥꯔꯗꯤ ꯄꯦꯄꯔ ꯀ꯭ꯋꯥꯂꯤꯇꯤꯒꯤ ꯃ ꯇꯨꯡꯨ ꯏꯟꯅ ꯍꯥꯏꯗꯤ ꯑꯩꯅ ꯑꯩꯈꯣꯏꯁꯤꯗ ꯗꯦꯁꯇꯥ ꯄꯦꯄꯔꯗꯨ ꯈꯪꯕ꯭ꯔꯥ
ꯎꯝ
ꯑꯗꯨꯗ ꯌꯦꯛ ꯇꯥꯔꯒꯗꯤ ꯌꯥꯝ ꯄꯥꯏꯗꯅ ꯁꯨꯔꯨ ꯁꯨꯔꯨ ꯂꯩꯕꯗ ꯑꯗꯨꯝ ꯃꯌꯦꯛ ꯐꯣꯡꯁꯨ ꯁꯨꯞꯄꯗꯣ ꯑꯗꯨꯃꯥꯏ ꯇꯧꯏꯗꯅ
ꯎꯝ
ꯑꯗꯨꯒꯨꯝꯕꯗ ꯌꯦꯛꯑꯗꯤ ꯀꯨꯏꯅ ꯊꯝꯕꯗꯣ ꯐꯔꯛ ꯇꯥꯏꯌꯦꯕ ꯑꯗꯩꯗꯤ ꯍꯌꯦꯡ ꯇꯨꯡ ꯀꯣꯏꯅ ꯊꯝꯒꯦ ꯍꯥꯏꯇꯔꯗꯤ ꯑꯗꯨꯝ ꯑꯐꯕꯒꯨꯝꯕ ꯍꯧꯖꯤꯛꯇꯤ ꯄꯦꯄꯔ ꯑꯐ ꯑꯐꯕ ꯃꯌꯥꯝ ꯊꯣꯛꯑꯦꯕꯀꯣ
ꯑꯣ
ꯇꯥꯡ ꯇꯥꯡꯕ ꯑꯐꯕ ꯑꯥꯔꯠ ꯍꯥꯏꯗꯤ ꯂꯥꯏ ꯈꯛꯇꯪ ꯌꯦꯡꯅꯕꯒꯤ ꯑꯣꯏꯅ ꯄꯨꯊꯣꯛꯄ ꯃꯌꯥꯝ ꯂꯩꯌꯦꯕ ꯍꯧꯖꯤꯛ ꯑꯗꯨꯗꯁꯨ ꯅꯠꯇꯅ ꯑꯃꯨꯛ ꯑꯩꯈꯣꯏꯒꯤ ꯂꯥꯏꯌꯦꯛꯅꯕ ꯐꯤ ꯍꯥꯏꯇꯥꯔꯦꯅꯦ ꯀꯦꯟꯚꯥꯁ ꯍꯥꯏꯅ ꯑꯃ ꯂꯩꯕꯀꯣ
ꯑꯣ
ꯑꯗꯨꯒꯨꯝꯕꯗꯅ ꯀꯂꯔꯒꯨꯝꯕ ꯌꯦꯛꯅꯗꯣꯏꯅꯤ
ꯑꯥꯠꯁꯥ
ꯑꯗꯨ ꯑꯗꯨꯒꯨꯝꯕ ꯂꯩꯕꯗ ꯈꯔ ꯆꯪꯉꯦ ꯑꯗꯩ ꯑꯦꯠꯃꯤꯁꯟ ꯀꯩꯀꯥꯒꯤꯕꯨꯗꯤ ꯀꯩꯁꯨ ꯊꯣꯏꯗꯣꯛꯅ ꯍꯦꯟꯅ ꯆꯪꯕꯗꯤ ꯅꯠꯇꯦꯗ ꯑꯗꯨ ꯄ꯭ꯔꯥꯏꯚꯦꯠꯇ ꯇꯝꯃꯗꯤ ꯆꯪꯉꯛꯀꯅꯤ ꯒꯣꯔꯃꯦꯟꯒꯨꯝꯕꯗ ꯁꯤ ꯒꯨꯝꯕ ꯁꯦꯟꯇ꯭ꯔꯦꯜꯒꯤꯒꯨꯝꯕꯗ ꯇꯝ ꯇꯥꯔꯒꯗꯤ ꯌꯥꯝꯅ ꯆꯪꯕ ꯑꯣꯏꯗꯦꯗ
ꯎꯝ ꯑꯗꯣ ꯍꯧꯖꯤꯛ ꯅꯪꯅ ꯍꯥꯏꯕꯗ ꯑꯁꯤꯒꯨꯝꯕ ꯂꯥꯏ ꯌꯦꯛꯄꯁꯨ ꯃꯥꯒꯤ ꯀꯃꯥꯏ ꯍꯥꯏꯗꯣꯏꯅꯣ ꯎꯝ ꯑꯋꯥꯡꯕ ꯊꯥꯛ ꯍꯥꯏꯗꯣꯏꯔꯥ ꯑꯗꯨꯝ ꯂꯩ ꯍꯥꯏꯗꯅꯀꯣ ꯃꯥꯔꯛꯀꯤ ꯃꯇꯨꯡ ꯏꯟꯅ ꯁꯨꯒꯨꯝꯕ ꯍꯥꯏꯕꯗꯣ
ꯑ ꯑꯗꯨꯅ ꯑꯃꯨꯛ ꯑꯦꯀꯥꯗꯃꯤꯛꯀꯤ ꯄꯣꯠꯇ ꯂꯥꯛꯑꯀꯥꯟꯗ ꯍꯥꯏꯗꯤ ꯃꯥꯒꯤ ꯏꯁꯄꯤꯁꯦꯂꯥꯏꯖꯦꯁꯟ ꯈꯟꯗꯣꯛꯄꯗꯣ
ꯑꯣ
ꯑꯗꯨꯀꯥꯟꯗ ꯃꯥꯛꯇꯨ ꯑꯗꯨꯗ ꯗꯔꯀꯥꯔ ꯇꯥꯏ ꯍꯥꯏꯕꯒꯤꯅꯤ
ꯑꯗꯣ ꯑꯩꯈꯣꯏ ꯃꯅꯤꯄꯨꯔꯗꯗꯤꯀꯣ ꯑꯁꯤꯒꯨꯝꯕ ꯑꯥꯔꯠ ꯒꯦꯂꯔꯤꯒꯨꯝꯕ ꯍꯥꯏꯇꯥꯔꯦꯅꯦꯀꯣ ꯑꯗꯨꯒꯒꯨꯝꯕꯁꯦ ꯂꯩꯇꯕ꯭ꯔꯥ ꯍꯥꯏꯕꯗꯤ ꯑꯗꯨꯝ ꯑꯍꯩꯕꯁꯤꯡꯅ ꯌꯦ ꯍꯥꯞꯄꯤꯔꯒ ꯑꯗꯨꯝ ꯗꯤꯁꯄ꯭ꯂꯦꯒꯨꯝꯕ ꯇꯧꯔꯒ ꯊꯝꯕꯒꯨꯝꯕꯗꯤ ꯂꯩꯇꯕ꯭ꯔꯣ
ꯑ ꯒꯦꯂꯔꯤꯁꯦ ꯂꯩꯗꯤ ꯂꯩꯌꯦ ꯍꯧꯖꯤꯛ ꯍꯧꯖꯤꯛ ꯑꯃ ꯃꯃꯤꯡ ꯌꯥꯝ ꯀꯟꯅ ꯆꯠꯈꯠ ꯂꯩꯕꯒꯤꯦ ꯂꯩꯥꯏꯔꯤ ꯌꯥꯝ ꯂꯩ ꯃꯣꯏꯒꯤ ꯑꯥꯏ ꯖꯤ ꯄꯦꯁꯨ ꯂꯩꯕꯅꯦ ꯑꯦ ꯄꯦꯁ ꯍꯥꯏꯗꯔꯥ ꯑꯦꯀꯥꯎꯟ ꯍꯥꯏꯇꯥꯔꯦꯅꯦ ꯑꯗꯨ ꯃꯔꯛ ꯃꯔꯛꯇ ꯁꯤꯁꯇꯔꯁꯨ ꯆꯦꯛ ꯇꯧꯔꯣ ꯑꯗꯨꯒ ꯑꯗꯨꯝ ꯑꯥꯔꯠꯀꯤ ꯑꯣꯏꯕ ꯁꯤꯖꯟ ꯁꯤꯖꯟꯒꯤ ꯍꯥꯏꯒꯗ꯭ꯔꯥ ꯑꯗꯨꯝ ꯃꯣꯏꯁꯨ ꯑꯞꯗꯦꯠ ꯇꯧꯕꯅꯦꯕ ꯑꯗꯨꯝ ꯍꯧꯖꯤꯛꯄꯨꯗꯤ ꯃꯣꯏꯒꯤ ꯀꯩꯅꯣ ꯀꯔꯤ ꯀꯟꯇꯦꯝꯄꯔꯔꯤ ꯑꯣꯏꯅ ꯀꯌꯥꯅꯤꯅꯣ ꯈꯔ ꯅꯨꯃꯤꯠ ꯈꯔꯒꯤ ꯈꯛꯇꯪ ꯀ꯭ꯂꯣꯖ ꯇꯧꯔꯤꯕꯅꯦꯕ
ꯎꯝ
ꯑꯗꯨ ꯑꯗꯨꯝ ꯆꯠꯂꯒ ꯃꯣꯏꯒꯤ ꯑꯗꯨꯝ ꯂꯥꯏ ꯊꯦꯠꯄꯅꯦꯕꯀꯣ ꯃꯣꯏꯁꯨ
ꯎꯝ
ꯑꯗꯨ ꯑꯗꯨꯝ ꯌꯦꯡꯉꯒ ꯑꯗꯨꯝ ꯌꯦꯡꯕ ꯌꯥꯕꯅꯦꯕ ꯃꯣꯏꯁꯨ
ꯎꯝ
ꯀꯩꯅꯣ ꯏꯝꯐꯥꯜ ꯑꯥꯔꯠ ꯒꯦꯂꯔꯤꯅ ꯏꯝꯐꯥꯜ ꯑꯥꯔꯠ ꯒꯦꯂꯔꯤ ꯍꯥꯏꯗꯅ ꯑꯩꯈꯣꯏ ꯒꯨꯒꯜ ꯃꯦꯞꯇꯁꯨ ꯂꯣꯏ ꯊꯣꯛꯄꯅꯦ ꯍꯥꯏꯗꯤ ꯃꯣꯏꯒꯤ ꯑꯥꯏ ꯖꯤ ꯄꯦꯁꯨ ꯂꯩꯕꯅꯦ ꯑꯗꯨꯒ ꯏꯌꯥꯔꯄꯣꯔꯠ ꯂꯥꯏꯟꯗꯅꯦꯕꯀꯣ ꯂꯩꯔꯤꯁꯦ
ꯑꯣ
ꯑꯗꯨ ꯑꯗꯨꯝ ꯆꯠꯂꯒ ꯋꯥꯈꯜ ꯍꯥꯏꯗꯤ ꯅꯨꯡꯗꯥꯡ ꯋꯥꯏꯔꯝꯒꯨꯝꯕ ꯋꯥꯛꯀꯤꯡ ꯆꯠꯄꯒꯤ ꯃꯑꯣꯡꯗ ꯍꯥꯏꯇꯥꯔꯦꯅꯦ ꯑꯗꯣ ꯅꯨꯡꯇꯤꯒꯤ ꯆꯠꯇ ꯇꯥꯔꯒꯁꯨ ꯅꯣꯡꯐꯥꯗꯣ ꯑꯦꯛꯖꯤꯕꯤꯁꯟꯒꯨꯝꯕ ꯑꯃ ꯇꯧꯔꯀꯥꯟꯗ ꯑꯗꯨꯝ ꯀ‌‌ꯣꯏꯊꯣꯛꯎꯕ ꯌꯥꯏ ꯑꯗꯨꯀꯥꯟꯗ ꯃꯤ ꯑꯥꯔꯇꯤꯁꯁꯤꯡꯁꯦ ꯑꯥꯔꯇꯤꯁ ꯑꯨꯝ ꯑꯦꯛꯖꯤꯕꯤꯁꯟ ꯇꯧꯕ ꯃꯇꯝꯁꯦ
ꯎꯝ
ꯁꯤ ꯗꯗꯤ ꯑꯥꯔꯇꯤꯁꯁꯨ ꯂꯣꯏ ꯂꯩꯅꯦꯕ ꯍꯪꯕ꯭ꯔꯥ ꯑꯅꯝꯕꯅ ꯑꯗꯨꯝ ꯂꯩꯕꯅꯦ ꯑꯗꯨꯀꯥꯟꯗ ꯑ ꯁꯤꯁꯇꯔꯅ ꯏ ꯂꯥꯏ ꯌꯦꯛꯏꯁꯤ ꯁꯤꯅ ꯀꯩꯅꯣ ꯈꯣꯠꯄꯅꯣ ꯑꯗꯨꯝ ꯍꯥꯏꯗꯤ ꯀꯣꯏꯁꯟ ꯍꯪꯅꯤꯡꯕ ꯌꯥꯎꯔꯒꯁꯨ ꯑꯗꯨꯝ ꯋꯥꯔꯤ ꯁꯥꯟꯅꯕ ꯌꯥꯕꯅꯦꯕ ꯑꯗꯨꯒꯨꯝꯕꯒꯤ ꯂꯩ ꯃꯅꯤꯄꯨꯔꯁꯦ ꯍꯣꯏ ꯑꯇꯣꯞꯄ ꯃꯐꯝꯒ ꯌꯦꯡꯅ ꯇꯥꯔꯒꯗꯤ ꯈꯔꯕꯨꯗꯤ ꯁꯣꯊꯩꯀꯣ
ꯎꯝ
ꯑꯗꯨ ꯃ ꯐꯅꯌꯥꯝ ꯆꯦꯟꯖꯇ ꯂꯥꯛꯑꯦ ꯍꯧꯖꯤꯛꯁꯦ
ꯎꯝ
ꯑꯃ ꯍꯥꯏꯇꯥꯔꯦ
ꯑꯗꯣ ꯅꯪꯅ ꯁꯒꯨꯝꯕ ꯍꯥꯏꯕꯤꯕꯁꯦ ꯑꯁ ꯑꯩꯒꯤꯗꯤ ꯌꯥꯝ ꯐꯩ ꯍꯥꯏꯕꯗꯤ ꯑꯩ ꯑꯁꯤꯒꯨꯝꯕꯁꯦ ꯑꯗꯨꯝ ꯃꯤꯒꯤ ꯃꯇꯧ ꯇꯝꯅꯤꯡꯕꯗꯤ ꯅꯠꯇꯕ ꯑꯗꯨꯝ ꯗ꯭ꯔꯃꯥꯒꯨꯝꯕꯗ ꯑꯗꯨꯝ ꯌꯥꯝ ꯎꯅꯩꯗꯅꯀꯣ ꯑꯗꯨꯝ ꯑꯥꯔꯠ ꯒꯦꯂꯔꯤꯗ ꯆꯠꯂꯒ ꯑꯗꯨꯝ ꯌꯦꯡꯕꯗꯣ ꯑꯗꯨꯒꯤ ꯚꯥꯏꯞꯇꯣ ꯑꯩꯁꯨ ꯑꯗꯨꯝ ꯈꯪꯅꯤꯡꯕꯅꯦꯕ ꯑꯗꯨꯝ ꯈꯔ ꯑꯩꯁꯦ ꯑꯦꯛꯁꯄꯤꯔꯤꯌꯦꯟꯁ ꯇꯧꯅꯤꯡꯕꯗꯣ ꯑꯗꯨ ꯑꯣꯏꯕꯩ ꯑꯁ ꯑꯩ ꯍꯧꯖꯤꯛ ꯑꯩꯅ ꯇꯝꯃꯤꯕꯁꯤꯗ ꯑꯩꯒꯤ ꯑꯩꯈꯣꯏꯁꯨ ꯁꯕꯖꯦꯛ ꯂꯩꯌꯦ ꯐꯥꯏ ꯑꯥꯔꯠꯁ ꯑꯗꯨꯗ ꯄꯔꯐꯣꯔꯃꯤꯡ ꯑꯥꯔꯠꯁ ꯐꯥꯏꯟ ꯑꯥꯔꯠꯇ ꯑꯗꯨꯝ ꯈꯥꯏꯗꯣꯛꯑꯦꯕꯀꯣ ꯑꯗꯨꯗ ꯑꯣꯖꯥꯅ ꯍꯥꯏꯕ꯫ ꯍꯥꯏꯕꯗ ꯑꯗꯨꯝ ꯑꯁꯤꯒꯤ ꯄꯦꯄꯔꯒꯤ ꯃꯇꯨꯡ ꯏꯟꯅ ꯒꯦꯂꯔꯤꯒꯨꯝꯕꯗ ꯄꯨꯕꯤꯒꯦ ꯈꯣꯠꯄꯤꯒꯦ ꯍꯟꯗꯛ ꯊꯥꯔꯠ ꯁꯦꯃꯤꯁꯇꯔ ꯀꯥꯕꯗ ꯈꯣꯠꯄꯗ ꯑꯗꯨꯃꯥꯏꯅ ꯍꯥꯏꯕꯅꯦꯕ ꯑꯗꯨꯗ ꯑꯗꯨꯝ ꯑꯩꯁꯨ ꯌꯦꯡꯅꯤꯡꯕꯗꯣ ꯑꯩ ꯑꯥꯔꯠꯄꯨꯗꯤ ꯈꯪꯗꯦ ꯑꯗꯨ ꯑꯣꯏꯔꯁꯨ ꯑꯗꯨꯝ ꯃꯤꯠꯇ ꯐꯖꯕꯗ ꯑꯗꯨꯝ ꯌꯦꯡꯅꯤꯡꯉꯤꯗꯅ ꯑꯗꯨꯝ ꯌꯦꯛꯅꯤꯡ ꯑꯗꯨꯝ꯫ ꯋꯥꯈꯜꯗꯤ ꯑꯗꯨꯝ ꯈꯜꯂꯒꯗꯤ ꯂꯩꯕ ꯑꯗꯨ ꯇꯥꯟꯖꯥ ꯆꯥꯅ ꯅ ꯅꯪ ꯑꯗꯨꯝ ꯍꯥꯏꯔꯛꯑꯕꯅꯤꯅ ꯌꯦꯡ ꯇꯥꯔꯦ ꯅꯣꯉꯃ
ꯑꯦꯀꯥꯎꯟꯗꯣ ꯑꯗꯨ ꯑꯗꯨꯝ ꯍꯥꯏꯔꯞ ꯃꯔꯛ ꯃꯔꯛꯇ ꯌꯦꯡꯉꯣ ꯑꯗꯨꯝ ꯊꯥꯒꯠꯄꯅꯦ ꯑꯩ ꯀꯩꯅꯣ ꯇꯧꯔꯁꯨ ꯍꯥꯏꯕꯤꯔꯛꯀꯦ ꯌꯦꯡꯕ ꯍꯥꯏꯗꯤ ꯑꯗꯨꯒꯤ ꯆꯠꯄꯒꯤ ꯕꯥꯏꯞꯁꯦ ꯈꯦꯠꯅꯕꯅꯦꯕ ꯈꯪꯕꯔ
ꯎꯝ
ꯃꯤꯒꯤ ꯃꯐꯝ ꯑꯃ ꯑꯗꯨ ꯆꯠꯄꯗ ꯑꯗꯨꯝ ꯑ ꯑꯗꯨꯒꯤ ꯃꯅꯨꯡ ꯆꯪꯉꯀꯥꯟꯗ ꯃꯥꯏ ꯁꯔꯥꯎꯟꯗꯤꯡꯁꯦ ꯑꯦꯠꯃꯣꯁꯐꯤꯌꯔ ꯈꯦꯠꯅꯩ ꯍꯥꯏꯇꯥꯔꯦꯅꯦ ꯑꯗꯨꯀꯥꯟꯗ ꯍꯣꯏ ꯃꯥꯒꯤ ꯈꯪꯗꯦ ꯃꯥꯥꯎꯗꯣ ꯌꯦꯡꯉꯣ ꯑꯩꯅ ꯌꯥꯝ ꯍꯥꯏꯄꯥ ꯁꯥꯕꯁꯨ ꯀꯥꯟꯅꯗꯦ
ꯑꯩꯁꯨ ꯁꯨꯝ ꯈꯔ ꯑꯩꯒꯤ ꯑꯩꯅ ꯑꯣꯏꯕ ꯈꯔꯗꯣ ꯄꯨꯡꯍꯥꯏ ꯍꯥꯏꯕꯩ ꯋꯥꯅꯤ ꯈꯪꯕ ꯈꯔꯗ
ꯎꯝ
ꯑꯩꯁꯨ ꯌꯥꯝ ꯈꯪ ꯍꯩꯕꯕꯨꯗꯤ ꯅꯠꯇꯦꯗ ꯑꯗꯨꯅ ꯁꯨꯃꯥꯏꯅ ꯂꯩ ꯈꯣꯠꯂꯤ ꯁꯤꯕꯨꯗꯤ ꯇꯧꯏ
ꯑꯩꯈꯣꯏꯗꯕꯨꯗꯤ ꯈꯔ ꯑꯩꯈꯣꯏꯗꯒꯤ ꯍꯦꯟꯅꯗꯤ ꯅꯪꯅꯗꯤ ꯑꯗꯨꯝ ꯈꯪꯒꯅꯤꯗꯅ ꯅꯪꯒꯤ ꯐꯤꯜꯅꯤꯅ ꯑꯗꯨꯕꯨꯗꯤ ꯑꯗꯨꯒꯤꯅꯤꯗ ꯑꯗꯣ ꯃꯃꯤꯡꯗꯤ ꯍꯥ
ꯀꯩ ꯁꯞꯖꯦꯛꯇꯅꯣ ꯁꯤꯁꯇꯥꯔ ꯇꯧꯋꯦ ꯍꯥꯏꯕꯗꯣ
ꯑꯩꯗꯤ ꯁꯣꯁꯤꯌꯣꯂꯣꯖꯤ ꯁꯣꯁꯦꯜ ꯁꯥꯏꯟꯁꯇ ꯎꯝ
ꯍꯧꯖꯤꯛ ꯑꯣꯖꯥꯅꯗꯤ ꯄꯤ ꯑꯩꯆ ꯗꯤ ꯇꯧꯔꯤ ꯍꯥꯏ ꯅꯠꯇ꯭ꯔꯣ
ꯍꯨꯝ ꯅꯠꯇꯤꯌꯦ
ꯑꯣꯖꯥ ꯑꯣꯏꯔꯤꯔꯣ
ꯅꯠꯇꯦ ꯑꯩꯁꯦ ꯕꯤ ꯑꯦꯠ ꯇꯝꯕ ꯕꯤ ꯑꯦꯠ ꯇꯝꯕꯁꯦ ꯑꯝ ꯕꯤ ꯑꯦꯗ ꯇꯝꯕꯒꯤ ꯑꯩꯒꯤ ꯄꯦꯄꯔ ꯍꯥꯏꯖꯕ ꯑꯩꯁꯨ ꯑꯩꯁꯨ ꯑꯩꯒꯤ ꯄꯦꯄꯔ ꯍꯥꯏꯕ ꯂꯩꯗꯅꯀꯣ
ꯑꯥ
ꯑꯗꯨꯒꯤꯅꯤꯗ ꯍꯧꯖꯤꯛ ꯅꯪꯅ ꯍꯥꯏꯔꯤꯕ ꯒꯦꯂꯔꯤ ꯃꯃꯤꯡꯗꯣ
ꯑꯥ ꯈꯪꯉꯤ ꯈꯪꯉꯤ
ꯀꯩ ꯍꯥꯏ ꯀꯩ ꯀꯧꯒꯦ ꯃꯃꯤꯡꯁꯦ
ꯏꯝꯐꯥꯜ ꯑꯥꯔꯠ ꯒꯦꯂꯔꯤ ꯍꯥꯏꯕ
ꯑꯣ ꯏꯝꯐꯥꯜ ꯑꯥꯔꯠ ꯒꯦꯂꯔꯤ ꯑꯗꯨꯝ
ꯌꯥꯝ ꯂꯥꯏꯔꯕꯅꯤꯗ ꯏꯝꯐꯥꯜ ꯍꯥꯞꯆꯤꯜꯑꯣ ꯑꯥꯔꯠ ꯒꯂꯔꯤꯗꯣ ꯑꯃ
ꯑꯣ ꯑꯣ ꯑꯣ ꯑꯣ ꯑꯗꯨꯝ ꯂꯩꯔꯅꯤꯀꯣ ꯁ꯭ꯋꯥꯥꯏꯟ ꯕꯣꯠ ꯑꯗꯨꯝ ꯊꯥꯔꯒ ꯂꯝꯕꯤ ꯃꯌꯥꯏꯗ ꯑꯣꯏꯗꯣꯏꯔꯥ ꯑꯣ
ꯂꯝꯕꯤ ꯗꯥꯏꯔꯦꯛ ꯃꯇꯥꯏꯗꯅꯤ ꯃꯦꯟ ꯔꯣꯠꯇꯣ ꯑꯗꯨꯒ ꯍꯦꯛ ꯊꯪꯅꯅ ꯂꯩꯔꯕꯅꯤ ꯑꯗꯣ ꯍꯧꯖꯤꯛꯄꯨꯗꯤ ꯀ꯭ꯂꯣꯁ ꯑꯣꯏꯔꯝꯒꯅꯤ ꯃꯣꯏꯗꯣ ꯇꯦꯝꯄꯔꯦꯔꯤ ꯀ꯭ꯂꯣꯁ ꯇꯧꯔꯤꯕꯅꯦꯕ ꯅꯨꯃꯤꯠ ꯈꯔꯒꯤ ꯑꯣꯏꯅ ꯑꯇꯩ ꯃꯇꯝꯗꯤ ꯑꯗꯨꯝ ꯍꯥꯟꯅꯗꯤ ꯑꯗꯨꯝ ꯍꯥꯡꯕꯅꯦ ꯍꯟꯗꯛ ꯑꯦꯛꯖꯤꯕꯤꯁꯟ ꯈꯔ ꯇꯧꯈ꯭ꯔꯦ ꯑꯗꯨꯗꯁꯨ ꯂꯣꯏꯈꯤꯗ ꯉꯥꯏꯗꯤ ꯀꯨꯏꯗ꯭ꯔꯤꯕꯅꯦ ꯑꯅꯣꯏ ꯀꯥꯏꯅ ꯍꯥꯏꯗꯤ ꯑꯩꯈꯣꯏ ꯑꯣꯖꯥ ꯑꯃꯒꯤ ꯁꯣꯂꯣ ꯑꯦꯛꯖꯤꯕꯤꯁꯟꯒꯁꯨ ꯇꯧꯋꯦ
ꯑꯣ
ꯑꯗꯨꯝ ꯍꯥꯏꯗꯤ ꯂꯥꯏ ꯌꯦꯛꯄꯁꯦ ꯁꯤꯁꯇꯔ ꯍꯣꯏꯁꯨ ꯌꯦꯡꯅꯤꯡꯉꯗꯤ ꯔꯨꯜ ꯍꯥꯏꯕ ꯑꯃ ꯍꯣꯏ ꯃꯥꯒꯤ ꯑꯦꯀꯥꯗꯃꯤꯛꯇ ꯂꯥꯛꯇꯥꯥꯔꯒꯗꯤꯅꯦ
ꯎꯝ
ꯃꯥꯒꯤ ꯔꯨꯜꯁ ꯑꯦꯟ ꯔꯤꯒꯨꯂꯦꯁꯟ ꯍꯥꯏꯇꯥꯔꯦꯅꯦ ꯑꯗꯨꯃꯥꯏꯅ ꯈꯔꯕꯨꯗꯤ ꯂꯩꯕꯅꯦꯕꯀꯣ
ꯎꯝ
ꯑꯗꯣ ꯂꯥꯏ ꯑꯃ ꯌꯦꯛꯅꯤꯡꯉꯦ ꯍꯥꯏꯗꯅ ꯑꯗꯨꯝ ꯐꯖꯕ ꯊꯤꯕ ꯍꯥꯏꯁꯦ ꯂꯩꯇꯦꯕ ꯑꯗꯨꯝ ꯌꯦꯛꯅꯤꯡꯕ ꯑꯗꯨꯝ ꯀꯣꯏ ꯌꯦꯛ ꯌꯦꯛꯄ ꯌꯥꯏꯑꯦꯕ ꯑꯗꯨꯅꯤ ꯂꯩꯔꯤꯁꯦ ꯂꯥꯏ ꯌꯦꯛꯄꯒꯤ ꯍꯥꯏꯇꯥꯔꯒꯗꯤ ꯑꯗꯨꯝ ꯍꯩꯇ꯭ꯔꯁꯨ ꯌꯦꯛꯄ ꯌꯥꯏ
ꯑꯩꯈꯣꯏꯗꯤ ꯌꯦꯛ ꯁꯨꯡ ꯌꯦꯛ ꯌꯦꯛꯂꯛꯇꯦꯗ ꯑꯩꯈꯣꯏꯕꯨꯗꯤ
ꯑꯩꯈꯣꯏꯅ ꯌꯦꯛꯑꯗꯤ ꯑꯉꯥꯡ ꯃꯆꯥꯅ ꯌꯦꯛꯄꯗꯣ ꯈꯪꯕ꯭ꯔꯥ ꯍꯥꯏꯗꯤ ꯄꯪꯈꯣꯠꯇ ꯈꯣꯠꯄꯗꯣ ꯁꯤ ꯄꯣꯠꯁꯦ ꯃꯣꯏꯒꯤꯗ ꯃꯣꯏꯅ ꯑꯗꯨꯃꯥꯏꯅ ꯈꯣꯠꯄ ꯃꯇꯝꯗ ꯐꯖꯕ ꯃꯌꯥꯝ ꯌꯥꯎꯕꯅꯦꯕ
ꯎꯝ
ꯍꯥꯏꯗꯤ ꯑꯥ ꯀꯩ ꯍꯥꯏꯅꯤ ꯃꯣꯏꯅ ꯑꯃꯨꯛ ꯋꯥꯈꯟꯗ ꯑꯩ ꯁꯤꯃ ꯌꯦꯛꯇ ꯌꯥꯗꯦ ꯈꯜꯂꯒ ꯌꯦꯛꯄꯗꫭ ꯅꯠꯇꯕ ꯐ꯭ꯔꯤ ꯃꯥꯏꯟꯗ ꯌꯦꯛꯂꯛꯄ ꯃꯇꯝꯗ ꯄꯣꯠꯁꯤꯗ ꯐꯖꯕꯁꯦ ꯀꯩ ꯍꯥꯏꯅꯤ ꯄ꯭ꯔꯦꯁꯔ ꯄꯤꯔꯒ ꯊꯣꯛꯂꯛꯇꯕ ꯃꯌꯥꯝ ꯌꯥꯎꯋꯦꯕ ꯑꯗꯨꯒꯤ ꯐꯖꯕ ꯇꯣꯉꯥꯟ ꯀꯩ ꯍꯥꯏꯇꯥꯔꯦꯅꯦ ꯃꯌꯥꯝ ꯌꯥꯎꯕꯅꯦ ꯑꯗꯨꯃꯥꯏꯅ ꯍꯩꯇꯕ ꯃꯤ ꯑꯃꯅ ꯌꯦꯛꯄꯗꯁꯨ ꯑꯩ ꯁꯨꯃꯥꯏꯅ ꯐꯖꯕ ꯃꯌꯥꯝ ꯌꯥꯎꯋꯦ ꯍꯥꯏꯕ
ꯅꯣꯡꯃ ꯌꯦꯡꯕ ꯆꯠꯄ ꯇꯥꯔꯦ ꯌꯦꯡꯕ ꯆꯠꯂꯒ ꯂꯥꯏ ꯌꯦꯛꯅꯤꯡꯕ꯭ꯔꯥ ꯌꯦꯡꯒꯦ ꯌꯦꯡꯉꯒ ꯂꯥꯏ ꯌꯦꯛꯅꯤꯡꯕ꯭ꯔꯥ ꯌꯦꯡꯉ
ꯁꯣꯏ ꯌꯦꯛꯇꯕꯃꯤꯃ ꯑꯩꯅ ꯇꯥꯏ ꯂꯥꯏ ꯌ‌ꯦꯛꯎꯅ
ꯎꯝ
ꯄꯨꯁꯤꯟꯕꯒ ꯇꯧꯗꯣꯏ ꯌ‌ꯦꯍꯟꯗꯣꯔꯦ ꯑꯩꯅ ꯀꯩ ꯀꯩꯅꯣ ꯇꯧꯔꯗꯤ ꯃꯔꯛꯇ ꯂꯩꯔꯗꯤ
ꯎꯝ ꯑꯅꯧꯕꯅꯤ ꯑꯗꯨꯝ ꯈꯪꯅꯤꯡꯉꯦꯗꯅ ꯑꯅꯧꯕꯁꯨ
ꯍꯣꯏ ꯁꯨꯝ ꯌꯦꯡꯁꯤꯟꯕ ꯌꯥꯏ ꯑꯗꯨꯝ ꯃꯤꯁꯦ ꯍꯧꯖꯤꯛ ꯎ ꯃꯈꯜ ꯑꯥꯔꯠꯀꯤꯁꯦ ꯑꯥꯔꯠꯇꯁꯨ ꯑꯗꯨꯝ ꯐꯖꯅ ꯃꯄꯥꯟ ꯂꯝꯗ ꯊꯣꯛꯇ꯭ꯔꯗꯤ ꯌꯥꯝꯅ ꯀꯩꯅꯣ ꯂꯩꯗ ꯑꯦꯛꯁꯄꯣꯖꯔ ꯀꯩꯀꯥ ꯌꯥꯝ ꯂꯩꯕꯅꯦꯕ